ꯍꯜꯂꯣ ꯇꯥꯕ꯭ꯔꯣ
ꯇꯥꯏꯌꯦ
ꯑꯁꯤ ꯃꯥꯒꯤꯗꯤ ꯌꯥꯏꯁꯤꯗꯤ
ꯈꯪꯗꯦꯗ ꯑꯩꯖꯨ
ꯒ꯭ꯌꯥꯟ ꯃꯦꯟ ꯇꯍꯥ ꯑꯩ ꯀꯣꯛ ꯆꯥꯛꯑꯦꯗꯣ ꯇꯧꯔꯣ
ꯎꯝ ꯑꯩ ꯀꯣꯛ ꯆꯥꯛꯑꯦ ꯍꯧꯒꯠꯄ ꯀꯌꯥꯝ ꯀꯨꯏꯔꯕ
ꯍꯧꯒꯠꯄ ꯉꯥꯏꯍꯥꯛ ꯑꯣꯏꯔꯦ ꯄꯨꯡ ꯅꯤꯄꯥꯟ ꯅꯤꯄꯥꯟꯗ ꯃꯤꯀꯞ ꯊꯣꯛꯑꯦ
ꯎꯝ ꯄꯨꯡ ꯅꯤꯄꯥꯟꯗ
ꯎꯝ ꯅꯤꯄꯥꯟ ꯆꯞ ꯆꯥꯅ ꯃꯤꯀꯞ ꯊꯣꯛꯂ‌ꯦ ꯗꯨꯗꯩ ꯍꯧꯒꯠꯂꯦ
ꯀꯨꯏꯗ꯭ꯔꯤꯗ ꯑꯗꯨꯗ‌ꯦ
ꯀꯨꯏꯗ꯭ꯔꯤ
ꯑꯥ ꯑꯩꯗꯤ ꯑꯃꯨꯛ ꯇꯨꯝꯃꯤ
ꯅꯪ ꯉꯟꯇ ꯍꯧꯒꯠꯂ ꯑꯃꯨꯛ ꯇꯨꯝꯃꯤ
ꯎꯝ
ꯐꯩꯌꯦ ꯐꯩꯌꯦ ꯍꯣꯠꯅꯕꯤꯌꯨ ꯍꯣꯠꯅꯕꯤꯌꯨ
ꯉꯝꯗꯤꯌꯦ ꯈꯔ ꯇꯨꯝꯗ꯭ꯔꯗꯤ ꯀꯩꯅꯣꯅꯦ ꯅꯪꯕꯣ
ꯑꯩ ꯉꯔꯥꯡ ꯄꯨꯡ ꯇꯔꯥꯃꯥꯊꯣꯏ ꯈꯔ ꯇꯔꯥꯃꯊꯣꯏ ꯍꯦꯜꯂꯒ ꯇꯨꯝꯕ
ꯀꯗꯧ ꯂꯩꯕ
ꯈꯣꯏ ꯏꯅꯥꯎꯄꯤꯗꯣ ꯃꯥ ꯃꯨꯛ ꯋꯥꯔꯤ ꯁꯥꯟꯅꯖ‌ꯦꯅ ꯍꯥꯏ ꯑꯩꯅ ꯋꯥꯔꯤ ꯁꯥꯅꯕꯤꯕ ꯑꯧ ꯑꯗꯨ
ꯑꯈꯣꯏꯗꯤ ꯃꯩ ꯂꯥꯛꯇꯕꯗꯒꯤ ꯑꯗꯨꯝ ꯇꯨꯝꯃꯦ ꯃꯩꯁꯨ ꯌꯥꯎꯗ꯭ꯔꯝꯅꯤꯅ
ꯃꯩ ꯑꯗꯨꯝ ꯂꯥꯛꯇ꯭ꯔꯕꯣ ꯃꯩ ꯂꯥꯛꯑꯕꯣ ꯍꯧꯖꯤꯛꯇꯤ
ꯂꯥꯛꯑꯦ ꯑꯍꯤꯡꯗꯕꯨꯗꯤ ꯂꯥꯛꯑꯝꯅꯤ ꯑꯗꯣ ꯃꯩ ꯂꯣꯏ ꯃꯨꯠꯊꯠꯂꯒ ꯇꯨꯝꯃꯝꯅꯤꯅꯦ ꯈꯪꯗ꯭ꯔꯦ
ꯍꯣꯏ
ꯂꯥꯛꯄ ꯂꯥꯛꯇꯕꯗꯣ ꯃꯩ ꯊꯥꯔꯇꯤ ꯈꯛꯇ ꯉꯥꯏꯔꯦꯕ ꯇꯨꯝꯕꯗꯣ ꯇ꯭ꯋꯦꯟꯇꯤ ꯁꯚꯦꯟ ꯇ꯭ꯋꯦꯟꯇꯤ ꯑꯩꯠ ꯑꯗꯥꯏꯗ ꯇꯨꯝꯃꯦ
ꯐ‌ꯣꯟꯗꯣ ꯗꯨꯝ ꯄꯥꯏ ꯂꯩꯗꯨꯏꯅꯤꯟ ꯅꯪ ꯂꯩꯔꯤꯛꯀ ꯈꯔ ꯈꯔ ꯄꯥꯎꯅꯦ ꯑꯩꯁ
ꯎꯝ ꯑꯥꯍ ꯂꯥꯏꯔꯤꯛ ꯍꯥꯏꯕꯨ ꯀꯩꯅꯣ ꯇꯝꯃꯔꯣꯏꯅ ꯇꯝꯗ꯭ꯔꯕꯅꯦ
ꯂꯩ ꯂꯩꯔꯤꯛ ꯀꯥꯏꯗꯤ ꯀꯩꯁꯨ ꯅꯠꯇꯦ ꯀꯩꯅ‌ꯣ ꯑꯁ ꯈ꯭ꯋꯥꯡ ꯅꯥꯏ ꯈ꯭ꯋꯥꯡ ꯉꯥꯏ
ꯄꯩꯁꯥ ꯇꯥꯟꯕ ꯍꯩꯕ ꯍꯥꯏꯕꯖ‌ꯦ ꯂꯥꯏꯔꯤꯛ ꯍꯩꯕ ꯀꯧꯏ
ꯃꯥꯅꯦ ꯆꯨꯝꯃꯦ ꯂꯥꯏꯔꯤꯛ ꯐꯅꯌꯥꯝ ꯍꯩꯔꯒ ꯑꯗꯨ ꯇꯥꯝꯕ ꯍꯩꯇ꯭ꯔꯗꯤ ꯀ‌ꯦꯝ ꯀꯥꯟꯅꯗꯦꯗꯟ ꯍꯥꯏꯗꯤ ꯑꯦꯠ ꯂꯥꯁ ꯄꯩꯁꯥ ꯍꯥꯏꯁꯤꯅꯦꯕ
ꯃꯥꯅ‌ꯦ ꯄꯩꯁꯥꯒꯤ ꯃꯔꯝ ꯉꯥꯛꯇꯅꯦ
ꯈꯣꯏꯅ ꯂꯥꯏꯔꯤꯛ ꯇꯝꯃꯨꯏꯆ‌ꯦ ꯄꯩꯁꯥ ꯇꯥꯟꯅꯕ ꯅꯠꯇ꯭ꯔꯣ ꯅꯨꯡꯉꯥꯏꯅ ꯑꯗꯨꯅ ꯍꯥꯏꯗꯤ ꯍ ꯂꯥꯏꯔꯤꯛ ꯇꯝꯃꯨꯔꯤꯕꯁꯤꯁꯨ ꯁꯦꯜ ꯇꯥꯟꯅꯕꯅꯤꯁꯤꯅ ꯂꯥꯁꯇ ꯁꯦꯜ ꯇꯥꯟꯕ ꯍꯩꯇ꯭ꯔꯒꯗꯤ ꯀꯔꯤꯝ ꯀꯥꯟꯗꯦ
ꯀꯩꯝ ꯅꯠꯇꯦ ꯑꯩꯗꯤ ꯊꯕꯛ ꯇꯧꯒꯅꯨ ꯍꯥꯏꯅ ꯂꯩꯌꯦ
ꯎꯝ
ꯑꯩ ꯊꯕꯛ ꯇꯧꯕꯗ ꯍꯥꯏꯗꯅ ꯑꯩ
ꯊꯕꯛ ꯇꯧꯕ ꯆꯥꯟꯅꯗꯦ ꯍꯥꯏꯔꯛꯑꯦ ꯑꯩꯗꯤ
ꯎꯝ ꯅꯪꯗꯤ ꯕꯤꯖꯤꯅꯦꯁ ꯇ ꯆꯥꯟꯅꯩ ꯍꯥꯏꯕ꯭ꯔꯥ
ꯎꯝ ꯀꯔꯕꯥꯔ ꯇꯧꯋꯦ ꯀꯔꯕꯥꯔ
ꯊꯕꯛ ꯇꯧꯕꯩꯗꯨꯗꯁꯨ ꯊꯕꯛ ꯑꯗꯨꯁꯨ ꯊꯕꯛ ꯅꯠꯇꯕ
ꯀꯔꯕꯥꯔ ꯇꯧꯕꯅ ꯆꯥꯅꯩ ꯌꯦ ꯑꯃ ꯀꯔꯤ ꯅꯪꯒꯤ ꯄꯨꯟꯁꯤꯗ ꯀꯣꯂꯣꯝ ꯀꯣꯂꯣꯝꯒꯤ ꯃꯍꯩ ꯆꯅꯤ ꯍꯥꯏꯔꯀꯥꯟꯗ ꯁꯦꯗꯣ ꯈꯣꯝꯕ ꯈꯔ
ꯇꯤꯛꯀꯦ ꯀꯛꯄꯗ ꯑꯣꯏꯌꯦꯗ
ꯍꯣꯏ ꯑꯗꯨꯅꯦ ꯍꯥꯏꯁꯦ ꯆꯨꯝꯗ꯭ꯔ ꯑꯗꯨꯖꯨ
ꯆꯨꯃꯤ
ꯄꯤꯛꯆꯕꯩ ꯋꯥꯅꯦꯕ ꯈꯔ
ꯍꯣꯏ ꯑꯗꯨꯁꯨ ꯀꯣꯂꯣꯞ ꯄꯥꯏꯔꯒ ꯇꯧꯔꯤꯕ ꯊꯕꯛꯅꯦꯕ
ꯃꯥꯥꯟ
ꯃꯣꯏꯗꯤ ꯊꯥ ꯇꯣꯂꯣ ꯀꯌꯥꯃꯨꯛ ꯆꯥꯖꯥꯠꯅꯣ
ꯀꯔꯤꯌꯥ
ꯃꯣꯏꯦ ꯊꯥꯗ ꯊꯣꯛꯣꯂꯣꯑꯣ ꯀꯌꯥꯃꯨꯛ ꯆꯥꯖꯥꯠꯅꯣꯕ
ꯇꯤꯛꯀꯦꯠ ꯀꯛꯄꯗꯨꯔꯥ ꯍꯥꯏꯖꯦ
ꯎꯝ
ꯑꯗꯨ ꯊꯕꯛ ꯇꯧꯋꯗꯣ ꯀꯩꯅꯣ ꯅꯠꯇꯕ꯭ꯔꯣ ꯔꯅꯥꯏ ꯅꯠꯇꯕ꯭ꯔꯣ
ꯈꯪꯗꯦ ꯑꯅꯥꯏ ꯑꯣꯏꯔꯝꯃꯨꯍꯦ
ꯈꯪꯗꯦ ꯑꯗꯨꯒ ꯑꯗꯨꯒꯤꯁꯨ ꯊꯕꯛ ꯂꯩ ꯈꯪꯗꯦꯍꯦ ꯈꯟꯖꯜꯂꯨꯗꯕꯒꯤ ꯑꯩꯅ ꯈꯟꯅꯅ ꯂꯅꯥꯏ ꯃꯥꯟꯕ
ꯃꯥꯜꯂꯦ ꯃꯣꯏꯗꯣ ꯀꯩꯅꯣꯒꯨꯝꯕ ꯄ꯭ꯔꯥꯏꯚꯦꯠꯀꯤ ꯀꯝꯄꯅꯤ
ꯑꯗꯨꯝꯕ ꯂꯩꯔꯝꯒꯗ꯭ꯔꯥ ꯃꯇꯝꯗꯤ ꯅꯥꯏꯕꯅꯦ ꯍꯥꯏꯗꯤ ꯑꯌꯨꯛꯇꯒꯤꯅ ꯑꯗꯨꯕꯨ ꯑꯗꯨꯕꯨ ꯑꯅ ꯅꯣꯡꯃꯗ ꯄꯨꯂꯞ ꯄꯨꯗꯕ ꯂꯩꯌꯦꯕ ꯈꯪꯕ꯭ꯔꯥ
ꯄꯨ ꯑꯥ ꯂꯍ ꯄꯨꯗꯣꯏꯅꯤ
ꯑꯥ ꯑꯗꯨꯒꯨꯝꯕꯗꯣ ꯊꯕꯛ ꯑꯣꯏꯅ ꯂꯩꯔꯝꯗꯧ ꯃꯥꯜꯂꯦ
ꯕꯖꯥꯔ ꯃꯅꯨꯡꯒꯤꯗꯨꯗꯤ ꯑꯩ ꯊꯕꯛ ꯃꯥꯂꯦ ꯑꯗꯨꯝ
ꯑꯗꯨꯅꯦ ꯑꯗꯨ ꯊꯕꯛ ꯃꯥꯜꯂꯦ ꯑꯗꯨ
ꯑꯗꯨ ꯃꯣꯏ ꯀꯝꯄꯅꯤ ꯉꯁꯤꯗꯤ ꯃꯁꯥ ꯃꯁꯥꯒꯤ ꯃꯣꯏ ꯁꯤꯀ꯭ꯔꯨꯇꯤ ꯑꯗꯨꯝ ꯇꯧꯖꯩ
ꯎꯝ ꯅꯪ ꯉꯥꯡꯕ ꯃꯌꯦꯛ ꯁꯦꯡꯅ ꯇꯗꯦ ꯈꯔ ꯆꯪꯁꯤꯜꯂꯒ ꯉꯥꯡꯉꯣ
ꯍꯀꯥꯝ ꯆꯟꯒꯦ ꯍꯀꯥꯝ
ꯑꯏ ꯍꯅꯨꯕꯥ ꯍꯅꯨꯕꯤꯒꯤ ꯄꯥꯟ ꯊꯥꯕꯩ ꯋꯥꯔꯤ ꯂꯤꯅꯕꯑꯣ ꯅꯨꯡ ꯇꯧꯔꯦ ꯅꯪꯖꯨ ꯋꯥꯔꯤ ꯑꯝꯇ ꯂꯤꯔꯣ
ꯎꯝꯍꯝ ꯑꯩ ꯋꯥꯔꯤ ꯂꯤꯕ ꯍꯩꯇꯦ
ꯋꯥꯔꯤ ꯂꯤꯕ ꯃꯤꯗꯥ
ꯒꯔꯤ ꯑꯃ ꯄꯤ ꯑꯩꯖꯨ ꯒꯔꯤ ꯐꯖꯕ ꯑꯝꯇꯥ ꯂꯩꯅꯤꯡꯉꯦ ꯗꯨ ꯍꯥꯏꯔꯨꯔꯥꯒ
ꯒꯥꯔꯤ ꯑꯆꯧꯕ ꯑꯃ ꯄꯤ ꯚꯤꯟꯇꯦꯖꯀꯤ ꯋꯥꯠꯆꯇꯣ
ꯑꯥ ꯀꯔꯝꯕ
ꯑꯗꯨꯝ ꯍꯧꯖꯤꯛꯀꯥꯟꯗꯤ ꯁꯤꯟꯅꯔꯦꯗꯅ ꯌꯥꯝꯅ ꯃꯆꯥ ꯃꯆꯥ ꯒꯣꯜꯗꯟ ꯀ꯭ꯂꯔꯒꯤꯗꯥ
ꯎꯝ ꯎꯝ
ꯔꯦꯛꯇꯦꯡꯒꯜ ꯁꯦꯞꯇꯥ ꯄꯥꯝꯃꯦ ꯑꯩꯗꯤ ꯑꯝꯇꯥ
ꯅꯪꯗꯤ ꯔꯦꯛꯇꯦꯡꯒꯜ ꯁꯦꯞ ꯑꯃ ꯑꯃ ꯑꯣꯏꯔꯁꯨ ꯒꯣꯜ ꯏꯒꯣꯜ ꯒꯣꯜ ꯑꯝꯇꯪ ꯄꯥꯝꯃꯦ ꯒꯣꯜ ꯑꯝꯒ ꯂꯦ ꯒꯣꯜꯒꯥ ꯂꯦꯗꯔꯒꯥ ꯑꯃꯃꯥꯝ ꯄꯥꯝꯃꯦ
ꯂꯦꯗꯔꯗꯥꯅꯅꯦ ꯆꯦꯔꯤ ꯔꯦꯠ ꯃꯆꯨꯒꯤꯗꯥ ꯑꯃ ꯄꯥꯝꯃꯦ ꯍꯧꯖꯤꯛ
ꯎꯝ
ꯑꯗꯨꯗꯨꯒꯥ ꯒꯣꯜꯗ ꯑꯃꯁꯨ ꯄꯥꯝꯃꯦ
ꯑꯩ ꯑꯗꯨꯝ ꯗ꯭ꯔꯦꯁꯇꯨꯒꯤ ꯃꯇꯨꯡ ꯏꯟꯅ ꯆꯥꯟꯅ ꯆꯥꯟꯅꯕ ꯁꯦꯠꯅꯤꯡꯗ꯭ꯔꯣ
ꯑꯗꯨꯗꯤ ꯃꯌꯥꯝ ꯊꯝꯃꯣ ꯁꯤꯜꯚꯔꯒꯤ ꯂꯩꯔꯦ ꯑꯗꯒꯤ ꯍꯧꯖꯤꯛ ꯋꯥꯠꯂꯤꯖꯦ ꯎꯝ ꯀꯣꯜꯒꯤ ꯑꯝꯒꯥ ꯎꯝ
ꯑꯌꯥꯝꯕ ꯁꯔꯨꯛ ꯈꯇꯥ ꯉꯥꯏꯁꯤꯜꯂꯛꯑꯦ ꯖꯤ ꯁꯣꯛꯂꯕ ꯆꯤꯡ ꯀꯥꯕꯗꯒꯥ ꯁꯤꯅꯕ
ꯊꯝꯃꯣ ꯂꯩꯌꯣ
ꯎꯝ ꯂꯩꯅꯤ ꯑꯩꯅ ꯁꯦꯜꯅ ꯁꯤꯀꯤ ꯑꯝ ꯊꯣꯛꯇꯥꯅ
ꯂꯩꯌꯣ ꯅꯌꯥꯝꯕꯅ ꯄꯤꯔꯛꯏꯗꯨꯅ ꯂꯩꯌꯣ ꯅꯌꯥꯝꯕꯅ ꯄꯤꯔꯛꯇꯥꯅ ꯅꯪꯒꯤ ꯊꯥ ꯈꯨꯗꯤꯡꯒꯤ ꯂꯤꯁꯤꯡ ꯃꯉꯥ ꯃꯉꯥ ꯊꯣꯛꯏꯗꯨꯗꯤ
ꯅꯪꯗꯤ ꯊꯥ ꯈꯨꯗꯤꯡꯒꯤ ꯇꯣꯂꯣꯞ ꯆꯥꯏꯗꯨꯗꯤ ꯀꯥꯏ ꯍꯥꯏꯌꯣ
ꯎꯝ ꯊꯥ ꯈꯨꯗꯤꯡꯒꯤ ꯇꯣꯂꯣꯞ ꯆꯥꯏꯗꯨꯗꯤ ꯆꯥꯗꯦꯗꯤ ꯀꯩꯩꯅꯣ ꯍꯥꯥ
ꯆꯥꯗꯦ ꯏꯕꯦꯝꯃꯥ
ꯑꯗꯣ ꯈꯔ ꯆꯥꯎꯔꯦ ꯑꯞꯒ꯭ꯔꯦꯗ ꯇꯧꯕꯤꯌꯣ ꯍꯥꯏꯌꯣ
ꯑꯩ ꯁꯤꯔꯦꯗꯥ ꯕꯦꯝꯃꯥ ꯈꯔ ꯆꯥꯎꯔꯦ ꯑꯞꯒ꯭ꯔꯦꯗ ꯇꯧꯕꯤꯕ ꯂꯥꯏꯔꯤ ꯈꯪꯉꯕ ꯍꯧꯖꯤꯛ ꯊꯕꯛ ꯇꯧꯅꯕ ꯑꯩꯉꯣꯟꯗꯅꯦ ꯅꯪ ꯑꯥ ꯂꯥꯏꯔꯤꯛꯇꯥ ꯄꯥꯎ ꯈꯣꯠꯂꯣꯅ ꯍꯥꯏꯔꯤꯖꯦ ꯉꯔꯥꯡꯖꯨ ꯊꯕꯛ ꯋꯥꯃꯤꯡ ꯊꯕꯛ ꯃꯃꯤꯡ ꯈꯔ ꯊꯥꯔꯛꯑꯝꯕꯅꯤ ꯑꯁꯤ ꯌꯦꯡꯁꯤꯜꯂꯨ ꯁꯤ ꯀꯩꯁꯨ ꯂꯨꯗꯕꯅꯤꯅ ꯑꯉꯥꯎꯕ
ꯁꯛ ꯏꯁꯥꯒꯥ ꯁꯛꯒꯥꯗꯤ ꯂꯣꯏ ꯗꯥꯏ ꯑꯗꯨ ꯉꯁꯤꯗꯤ ꯇꯨꯝꯕ ꯈꯔ ꯅꯨꯡꯉꯥꯏ ꯉꯔꯥꯡꯗꯩ ꯍꯥꯏꯔꯒꯥꯗꯤ
ꯇꯨꯝꯕ ꯌꯥꯔꯕꯣ
ꯎꯝ ꯉꯁꯤꯗꯤ ꯇꯨꯝꯕ ꯅꯨꯡꯉꯥꯏ ꯉꯔꯥꯡꯗꯤ ꯇꯨꯝꯕꯗꯤ ꯏ ꯏꯅꯨꯡ ꯅꯨꯡꯉꯥꯏꯇꯕꯤ ꯑꯃ ꯇꯧꯕ ꯑꯗꯨꯝ ꯇꯧꯋꯦꯕ ꯁꯤꯁꯦ ꯌꯨꯝꯗ ꯍꯦꯛ ꯂꯥꯛ ꯐꯥꯃꯨꯡꯖꯤꯗꯥ ꯍꯤꯞꯄꯒꯥꯅꯦ
ꯎꯝ
ꯏꯅꯨꯡ ꯅꯨꯡꯉꯥꯏꯇꯕꯤ ꯃꯥ ꯇꯨꯝꯃꯥꯖꯨ ꯌꯥꯗꯕꯤꯗꯣ ꯇꯧꯏ
ꯅꯣꯡꯃ ꯈꯛꯇꯪ ꯂꯩꯔꯨꯗꯥꯕꯒꯤ ꯑꯣꯏꯔꯝꯅꯤ ꯑꯗꯨꯗꯤ
ꯐꯃꯨꯡ ꯁꯤꯟꯅꯕꯒꯤ ꯑꯗꯣ ꯌꯨꯝꯒꯤ ꯐꯃꯨꯡꯗꯤ ꯑꯗꯨꯃꯥꯏꯟ ꯇꯧꯗꯦ ꯍꯥꯏꯕ ꯫ ꯌꯨꯝ ꯕꯕꯨꯡꯒꯤ ꯑꯁꯗꯨꯝ ꯍꯤꯞꯄꯨ ꯍꯤꯞꯄꯗꯤ ꯅꯨꯡꯉꯥꯏꯔꯦ ꯑꯗꯨꯅꯤ꯫
ꯎꯝ ꯅꯪꯒꯤꯖꯦ ꯃꯣꯝꯄꯥꯛꯇ ꯈꯜꯂꯛꯄ ꯃꯥꯜꯂꯦ
ꯃꯥꯅꯦ ꯑꯁ ꯃꯨꯝꯄꯥꯥꯛ ꯀꯁꯤꯗꯤ ꯀꯟ ꯀꯟ ꯂꯥꯎꯋꯦꯕ ꯏꯁꯥ ꯅꯥꯏ ꯍꯥꯏꯕ
ꯎꯝ ꯌꯨꯝꯗ ꯂꯩꯍꯧꯕꯗꯨꯗꯤ ꯄꯥꯝꯃꯦꯕ ꯅꯠꯇ꯭ꯔꯥ꯫
ꯑꯩꯅ ꯑꯩ ꯑꯩ ꯍꯣꯁꯇꯦꯜꯒꯤ ꯃꯣꯝꯄꯥꯛ ꯑꯆꯧꯕ ꯑꯃ ꯁꯤꯟꯕꯤꯌꯣ ꯍꯥꯏꯕ ꯈꯣꯏ ꯆꯦꯅ ꯆꯠꯂꯣꯍꯣꯏ ꯑꯥꯗ ꯅꯨꯡ
ꯑꯗꯨꯝ ꯇꯧꯔꯣꯅ ꯍꯥꯏꯔꯦ ꯎꯄꯥꯏ ꯂꯩꯇꯦ꯫
ꯎꯝ ꯎꯄꯥꯏ ꯂꯩꯇꯦ ꯎꯄꯥꯏ ꯂꯩꯇꯦ ꯫ ꯑꯩ ꯆꯤꯝꯕꯥꯥꯟꯒꯤ ꯎꯔꯤꯡꯁꯦ ꯈꯔ ꯈꯔ ꯄꯤꯛꯁꯤꯜꯂꯛꯑꯦ ꯏꯁꯤꯡ ꯍꯥꯟꯕꯩ ꯇꯥꯥꯏꯞꯇ ꯇꯧꯔ ꯂꯩꯔꯦ ꯍꯥꯏꯕ꯫
ꯃꯦꯠꯈꯥꯏꯌꯣ ꯫
ꯃꯦꯠꯈꯥꯏꯕ ꯌꯥꯗꯤꯌꯦ ꯈꯔ ꯈꯔ ꯄꯤꯛꯁꯤꯜꯂꯛꯑꯦ ꯑꯗꯨꯝ ꯫
ꯄꯤꯛꯁꯜꯍꯟꯒꯔꯣ ꯑꯗꯨꯝ ꯑꯗꯨꯗꯤ꯫
ꯃꯦꯠꯈꯥꯏꯕꯗ ꯑꯃ ꯅꯥꯕꯤꯗꯣ ꯇꯧꯋꯦꯕ ꯑꯃꯩ ꯁꯥꯏꯅ ꯎꯝ ꯃꯔꯣꯡ ꯀꯩꯝ ꯂꯩꯇꯕꯅꯤꯅ꯫
ꯄꯤꯛꯁꯜꯍꯜꯂꯨ ꯑꯗꯨꯗꯤ ꯏ꯫
ꯑꯗꯣ ꯑꯩ ꯃꯥꯏꯒꯤ ꯐꯨꯔꯤꯁꯦ ꯍꯧꯔꯦ ꯍꯥꯏꯕ ꯀꯃꯥꯏ ꯇꯧꯗꯣꯏꯅꯣ ꯈꯪꯗꯦ ꯫
ꯌꯥꯔꯣꯏꯌꯦ ꯆꯤꯟꯖꯥꯛꯇꯣ ꯌꯥꯔꯣꯏꯌꯦ꯫
ꯆꯤꯟꯖꯥꯛ ꯅꯠꯇꯦ ꯀꯩ ꯍꯩꯁ ꯑꯩ꯫ ꯆꯧ ꯆꯥꯗꯕ ꯀꯨꯏꯔꯦꯀꯣ ꯑꯦꯛꯖꯥꯝ ꯂꯣꯏꯒꯤꯕꯗꯩ ꯆꯥꯒꯤꯗ꯭ꯔꯦ ꯅꯪ ꯈꯪꯗꯣꯕ ꯑꯃꯅ ꯫
ꯆꯥꯔꯤꯕ ꯆꯤꯟꯖꯥꯛꯇꯣ ꯌꯥꯔꯣꯏꯌꯦ꯫
ꯏꯁ ꯍꯦꯟꯖꯤꯜꯂꯦ ꯂꯥꯏꯕꯛꯇꯖꯨꯅꯦ ꯂꯥꯏꯕꯛꯇꯖꯨ ꯐꯨꯔꯤꯖꯦ ꯑꯃ꯫ ꯑꯥ ꯃꯀꯨꯞ ꯃꯀꯨꯞ ꯊꯣꯛꯄꯗꯤ ꯍꯧꯔꯒ ꯎꯠꯊꯣꯛꯇ꯭ꯔꯤꯌꯦꯕ ꯈꯪꯉꯕ ꯑꯩꯅ ꯑꯗꯨꯝ ꯑꯦꯡꯖꯕꯗ ꯁ꯭ꯀ꯭ꯤꯟ ꯃꯅꯨꯡꯗ ꯊꯣꯛꯄꯤꯗꯣ꯫
ꯎꯝ
ꯑꯗꯨꯅꯦꯕ ꯇꯧꯔꯤꯖꯦ ꯑꯗꯨꯗꯨꯒ ꯑ ꯂꯥꯏꯕꯛꯁꯤꯒ꯫ ꯁꯤ ꯈꯖꯥꯏ ꯑꯩꯒꯤ ꯈꯖꯥꯏ ꯅꯥꯝꯃꯤꯗꯣ꯫
ꯎꯝ
ꯈꯖꯥꯏ ꯁꯤ ꯈꯖꯥꯏ ꯅꯠꯇꯕ ꯈꯗꯥꯡ ꯋꯥꯏꯒꯤ ꯁꯥꯏꯒꯤ ꯉꯛꯁꯝ ꯁꯥꯏ ꯄꯔꯤꯡꯖꯦ ꯫
ꯍꯣꯏ
ꯁꯤꯗ ꯍꯧꯔꯦ ꯍꯥꯏꯕ ꯑꯩ ꯑꯗꯨꯅ꯫ ꯇꯣꯅꯔꯗꯣ ꯅꯪ ꯇꯣꯅꯔꯗꯣ ꯇꯩꯁꯤꯔꯥ ꯑꯃꯨꯛ ꯇꯧꯔꯛꯏꯕ ꯫
ꯐꯦꯁꯋꯥꯁꯇꯣ ꯇꯥꯎꯑꯣ ꯫
ꯐꯦꯁ ꯋꯥꯁꯇꯣ ꯐꯦꯁ ꯋꯥꯁꯇꯣ ꯂꯩꯕ꯭ꯔꯥ ꯅꯪꯉꯣꯟꯗ꯫
ꯑꯀꯛꯄ ꯂꯩꯇꯦ ꯑꯩ ꯁꯤꯖꯤꯟꯅꯒꯔ꯭ꯦ ꯫
ꯄꯔꯣ ꯌꯥꯔꯦ ꯁꯤꯖꯤꯟꯅꯧꯔꯅꯨ ꯫
ꯉꯝꯃꯔꯣꯏ ꯑꯩꯖꯨ ꯎꯔꯤꯡ ꯊꯣꯛꯂꯛꯇꯅꯅꯤ ꯁꯤꯖꯤꯟꯅꯩꯖꯦ
ꯑ ꯑꯗꯣ ꯑꯩꯗꯤ ꯎꯔꯤꯡ ꯅꯠꯇꯦ ꯐꯨꯔꯤꯅꯦ ꯍꯥꯏꯕꯁꯦ꯫
ꯅꯪꯒꯤ ꯐꯨꯔꯤ ꯃꯆꯥ ꯃꯆꯥꯗꯣ ꯆꯥꯛ ꯌꯥꯎꯕꯤꯗꯨꯔꯥ꯫
ꯎꯝ ꯆꯥꯛꯇꯤ ꯌꯥꯎꯗꯦꯕ ꯑꯝꯇ ꯍꯥꯟꯅ ꯐꯨꯔꯤ ꯃꯆꯥꯗ ꯊꯋꯥꯔꯗꯤ ꯆꯥꯛ ꯑꯝꯇ ꯌꯥꯎꯗꯦꯕ꯫
ꯎꯝ
ꯑꯗꯨꯒ ꯈꯔ ꯂꯩꯔꯒꯗꯤ ꯁꯤ ꯐꯨꯔꯤ ꯃꯆꯥ ꯃꯆꯥꯁꯤꯗꯩ ꯎꯔꯤꯡ ꯅꯪ ꯍꯧꯖꯤꯛꯀꯤ꯫ ꯆꯥꯛ ꯌꯥꯎꯕꯤꯗꯣ ꯑꯗꯨꯒꯨꯝꯕꯗꯤ ꯊꯣꯛ ꯊꯣꯛꯂꯛꯇꯣꯏꯅꯦꯕ ꯈꯪꯉꯕ ꯈꯔ ꯂꯩꯔꯀꯥꯟꯗ꯫ ꯍꯧꯖꯤꯛꯅ ꯐꯨꯔꯤ ꯑꯛꯇ ꯂꯣꯏ ꯂꯩꯔꯤꯕ
ꯀꯔꯤꯅꯣ ꯃꯣꯏꯅ ꯃꯥꯏꯗꯨꯁꯨ ꯁꯤꯖꯤꯟꯅꯔꯤ ꯃꯌꯥꯝꯗꯨꯕꯨ ꯃꯣꯏꯅ ꯄꯪꯊꯣꯛꯇ ꯊꯣꯛꯆꯜꯂꯛꯏꯖꯦ ꯀꯔꯤꯅꯣ ꯍꯥꯏꯕꯅꯤ ꯑꯇꯩ ꯏꯁꯥꯖꯤꯗ ꯊꯣꯛꯄ ꯌꯥꯗꯕ꯭ꯔꯕ
ꯍꯣ ꯑꯗꯨꯅꯦ ꯍꯥꯏꯖꯦ ꯑꯩ ꯍꯥꯏꯅꯤꯡꯏꯖꯦ ꯑꯗꯣ ꯑꯩꯗꯤꯅꯦ ꯃꯥꯏ ꯊꯣꯛꯇ꯭ꯔꯦꯅ ꯈꯟꯂꯥꯁꯦ ꯎꯔꯤꯡꯖꯦ ꯅꯪꯒꯟꯗ ꯊꯣꯛꯂꯛꯑꯦꯕ ꯍꯦꯛꯇ
ꯅꯪꯒꯟꯗ ꯑꯣꯏꯟ ꯊꯣꯛꯄꯤ ꯊꯣꯛꯑꯦ ꯍꯥꯏꯕꯥ
ꯅꯪꯒꯟꯒꯨꯝꯕ ꯃꯃꯥꯡꯗꯁꯨ ꯑꯗꯨꯝ ꯊꯣꯛꯑꯦ ꯑꯩꯗꯤ
ꯅꯨꯡꯉꯥꯏꯇꯦ
ꯅꯪꯒꯟꯗꯤ ꯀꯌꯥ ꯊꯣꯛꯇꯦꯕꯀꯣ ꯑꯩꯅ ꯑꯩꯅ ꯃꯃꯥꯡꯒꯤ ꯖꯒꯥꯗꯨꯗ ꯊꯣꯛꯄ ꯃꯃꯥꯡꯗ ꯅꯪꯒꯟꯗꯤ ꯊꯣꯛꯇꯦ ꯑꯩ
ꯍꯥꯟꯅꯗꯤ ꯍꯥꯟꯅꯗꯤ ꯂꯩꯔꯝꯃꯦ ꯅꯪꯒꯟꯗꯣ ꯈꯒ ꯎꯆꯤ ꯄꯥꯛꯅ ꯊꯣꯛꯇ꯭ꯔꯕ ꯃꯥꯜꯂꯦ
ꯍ ꯐꯒꯤꯕ ꯑꯣꯏꯔꯝꯃꯅꯤ ꯑꯗꯨ ꯑꯩ ꯊꯝꯃꯒꯦꯀꯣ
ꯎꯝ ꯁꯥꯔ ꯑꯗꯨꯒꯤ ꯀꯥꯔꯛꯇ ꯂꯩꯇꯕ꯭ꯔꯥ ꯐꯃꯨꯡꯒꯤ ꯐꯃꯨꯡꯒ ꯑꯈꯣꯏ ꯎꯄꯨꯒꯒꯤ ꯀꯥꯔꯛꯇ ꯇꯨꯝꯅꯗꯕꯗꯣ